ꯇꯥꯕ꯭ꯔꫭ꯫
ꯇꯥꯏꯌꯦ
ꯀꯩꯗꯧꯔꯤꯅꯣ
ꯀ꯭ꯔꯤ ꯇꯧ ꯂꯩꯕ꯭ꯔꯣ꯫
ꯆꯥꯛ ꯊꯣꯡꯕ ꯂꯣꯏꯔꯦ꯫
ꯑꯩꯁ ꯑꯩꯗꯤ ꯍꯧꯗ꯭ꯔꯤꯌꯦ
ꯍꯧꯒꯠꯄ ꯊꯦꯡꯕꯅꯦ
ꯑꯩꯁꯨ ꯊꯦꯡꯕ꯫
ꯐꯨꯒꯠꯄ
ꯑꯩꯗꯤ ꯕꯖꯥꯔ ꯊꯣꯛꯂꯤꯌꯦ ꯍꯧꯖꯤꯛ ꯑꯌꯨꯛꯇꯒꯤ ꯆꯥꯛ ꯆꯥꯗꯅ ꯆꯠꯄ
ꯑꯣ ꯑꯣ ꯑꯣ ꯆꯣ ꯆꯣ
ꯀꯩ ꯏꯟꯖꯥꯡ ꯇꯥꯕ꯭ꯔꯣ ꯇꯥꯕ꯭ꯔꯥ
ꯍꯣꯏ ꯇꯥꯏꯌꯦ
ꯎꯝ
ꯅꯪꯗꯤ ꯀꯩ ꯍꯤꯟꯖꯥꯡ ꯊꯣꯡꯗꯣꯏꯅꯣ
ꯑꯩꯁꯦ ꯀꯩ ꯏꯟꯖꯥꯡ ꯊꯣꯡꯗꯣꯏꯔꯥ ꯈꯪꯗꯦ ꯎꯇꯤ ꯊꯣꯡꯁꯤꯔꯥ
ꯎꯇꯤ ꯎꯇꯤ ꯊꯣꯡꯕ ꯍꯩꯕ꯭ꯔꯣ ꯅꯣꯏ
ꯍꯩꯌꯦꯅꯥ
ꯑꯩꯗꯤ ꯍꯩꯇꯦ
ꯅꯪꯁꯦ ꯐꯣꯟ ꯃꯄꯨꯕꯨ ꯃꯥꯟꯗꯦꯗꯥ
ꯀꯔꯤꯒꯤ ꯃꯥꯅꯦ
ꯑꯇꯣꯞ ꯑꯇꯣꯞꯄꯅ ꯋꯥꯔꯤ ꯁꯥꯥꯕ ꯃꯥꯜꯂꯦꯗꯥ
ꯅꯠꯇꯦꯍꯦ ꯑꯩ ꯏꯊꯟꯗꯥ ꯂꯩꯌꯦ
ꯑꯩꯅ ꯈꯟꯕꯒꯥ ꯑꯩ ꯑꯩꯅ ꯈꯟꯕꯒꯥ ꯃꯤ ꯎꯨꯟꯅꯕꯖꯥꯠꯂꯥ ꯑꯗꯨꯁꯨ ꯅꯠꯇꯦ
ꯁꯤ ꯑꯍꯥꯟꯕꯅꯦ
ꯑꯗꯨ ꯅꯪ ꯑꯁꯤ ꯅꯪ ꯅꯪꯒꯤ ꯅꯝꯕꯔꯔꯣ ꯑꯩꯅ ꯇꯧꯔꯛꯄꯗꯣ
ꯅꯠꯇꯦ
ꯐꯣꯟ ꯃꯄꯨꯒꯥ ꯅꯪꯒꯥ ꯑꯣꯟꯅꯔꯝꯒꯅꯤ ꯑꯩ ꯈꯪꯉꯦꯕ
ꯐꯣꯟ ꯃꯄꯨꯗꯤ ꯑꯩꯗꯤꯀꯣ ꯑꯗꯨ ꯅꯝꯕꯔꯗꯣ ꯏꯃꯥꯟ ꯍꯣꯏ
ꯅꯃꯥꯟ ꯅꯃꯥꯟꯅꯨꯕꯤꯒꯤ ꯄꯥꯏꯕ꯭ꯔꯥ ꯅꯪꯅ
ꯍꯣꯏ ꯅꯝꯕꯔꯗꯨ ꯄꯥꯏꯕ
ꯑꯣ ꯅꯪꯒꯤ ꯅꯃꯥꯟꯅꯕꯤ ꯑꯗꯣ ꯑꯩꯒꯤ ꯃꯥꯝꯃꯥꯒꯤ ꯃꯆꯥ ꯅꯨꯄꯤꯅꯦꯕ
ꯀꯅꯥ
ꯅꯪꯅ ꯄꯥꯏꯔꯤꯕ ꯅꯝꯕꯔꯗꯨ ꯑꯣꯏꯔꯝꯒꯅꯤꯗ꯫
ꯅꯠꯇꯦ ꯃꯥꯁꯦ ꯁꯤꯒꯤ ꯅꯝꯕꯔꯁꯦ ꯀꯩꯅꯣ ꯇꯧꯕꯅꯦ꯫ ꯌꯥꯝ ꯁꯤꯌꯔ ꯇꯣꯗ ꯇꯧꯗꯦꯕ꯫
ꯒ꯭ꯔꯨꯨꯞꯇ ꯌꯥꯎ ꯎꯝ꯫ ꯑꯣꯅꯔꯝꯅꯤ ꯑꯗꯨꯗꯤ ꯍꯣꯢ ꯑꯩꯅ ꯈꯟꯕꯒ ꯑꯩꯅ ꯂꯥꯟꯅ ꯂꯧꯕꯒꯤ ꯑꯣꯏꯔꯝꯒꯅꯤ ꯑꯗꯨꯗꯤ꯫
ꯍꯣꯏ ꯁꯤ ꯅꯝꯕꯔꯁꯤ ꯒ꯭ꯔꯨꯞꯇꯥ ꯌꯥꯎꯗꯦꯕ ꯑꯩ ꯑꯍꯥꯟꯒꯤ ꯅꯝꯕꯔꯗ ꯌꯥꯎꯋꯦꯕ
ꯎꯝ
ꯁꯤꯒꯤ ꯅꯝꯕꯔꯗꯤ ꯌꯥꯎꯗꯕ
ꯎꯝ
ꯃꯄꯨꯁꯨ ꯈꯪꯗꯦ ꯑꯩ ꯄꯥꯏꯕꯁꯦ
ꯎꯝ ꯎꯝ ꯑꯗꯨꯅꯅꯦ
ꯀꯩꯗꯧꯔꯤꯅꯣ ꯅꯪꯗꯤ ꯀꯉꯥꯎ ꯇꯧꯔꯦ ꯈꯥꯃꯦꯟ ꯑꯁꯤꯟꯕ
ꯑꯣ ꯍꯥꯎꯅꯤ
ꯈꯪꯗꯔꯦ
ꯀꯔꯤ ꯀꯔꯤ ꯊꯕꯛꯁꯨ ꯂꯩꯕ꯭ꯔꯥ ꯅꯪꯗꯤ
ꯊꯕꯛ ꯇꯧꯗꯦꯗ ꯍꯣꯏ ꯀꯩꯅꯣꯗꯤ ꯂꯣꯏꯔꯦ ꯗꯤꯒ꯭ꯔꯤ ꯑꯃꯗꯤ ꯂꯣꯏꯔꯦ
ꯑꯣ ꯌꯥꯝ ꯐꯩꯌꯦ
ꯅꯪꯗꯤ
ꯑꯩꯗꯤ ꯁ꯭ꯀꯨꯜ ꯇꯣꯛꯈ꯭ꯔꯦ
ꯀꯔꯤꯒꯤ
ꯀꯥꯅꯤꯡꯗ꯭ꯔꯕ ꯌꯨꯝꯔꯦꯝꯕꯤ ꯇꯧꯔ ꯂꯩꯌꯦꯦ ꯍꯧꯖꯤꯛꯇꯤ ꯈꯨꯟꯗ ꯅꯠꯇꯦ
ꯑꯣ
ꯍꯧꯖꯤꯛꯁꯦ ꯉꯁꯤ ꯑꯩꯅ ꯆꯠꯊꯣꯛꯄ
ꯑꯣ ꯑꯣ ꯑꯣ
ꯅꯨꯡꯉꯥꯏꯔꯝꯅꯦ ꯅꯣꯏꯗꯤ
ꯍꯣꯏ ꯀꯔꯤ ꯀꯔꯤ ꯇꯧꯔꯀꯥꯟ ꯂꯩꯕ ꯑꯗꯨꯗꯤ ꯑꯗꯨꯝ ꯃꯔꯤ ꯁꯨꯅꯔꯒ ꯂꯩꯕ꯭ꯔꯥ ꯍꯥ ꯑꯣ
ꯆꯥꯛꯟꯁꯥꯡ ꯊꯣꯡꯅꯤꯡꯉꯥꯏꯁꯨ ꯇꯜꯂꯦꯅ
ꯌꯨꯝ ꯀꯩꯅꯣ ꯎꯝ ꯌꯥꯔꯦ
ꯎꯝ
ꯇꯣ ꯑꯁꯤꯁ
ꯅꯪꯅ ꯍꯥꯏꯅꯤꯡꯅꯤꯡꯕꯗꯣ ꯍꯣꯔꯦꯟꯅ ꯑꯗꯨꯝ ꯍꯥꯏꯔꯣ
ꯍꯣꯏ
ꯑꯁ ꯉꯁꯤꯁꯦ ꯀꯔꯤꯒꯤꯅꯣ ꯈꯪꯗꯦ ꯑꯩ ꯈ꯭ꯋꯥꯡ ꯅꯥꯕꯗ ꯉꯝꯗ꯭ꯔꯦꯍꯦ
ꯈꯣꯡꯅꯅ ꯆꯠꯄꯒꯤꯔꯥ
ꯈ꯭ꯋꯥꯡ ꯈ꯭ꯋꯥꯡ
ꯑꯣ
ꯒꯥꯔꯤꯗꯤ ꯑꯩꯈꯣꯏ ꯒꯥꯔꯤꯗ ꯂꯥꯛꯄꯅꯦ
ꯑꯣ ꯋꯥꯁꯦ ꯀꯩꯅꯣ ꯇꯧ ꯌꯥꯝ ꯍꯥꯏꯩꯃꯟꯒꯦ ꯍꯥꯏꯁꯤꯔꯥ
ꯎꯝ ꯑꯗꯨꯅ ꯆꯞ ꯃꯥꯟꯅꯩ ꯑꯩꯈꯣꯏ ꯑꯍꯩꯕ ꯃꯤ ꯌꯥꯎꯗꯦꯗ
ꯃꯅꯦ
ꯑꯩꯁꯨ ꯍꯩꯇꯕꯅꯦ ꯑꯗꯨꯝ
ꯅꯪ ꯀꯌꯥꯝ ꯀꯨꯏꯔꯒꯦ
ꯑꯩ ꯀꯨꯏꯗ꯭ꯔꯤꯌꯦ ꯅꯪꯗꯤ
ꯑꯩꯗꯤ ꯊꯥ ꯑꯃ
ꯑꯗꯨꯗꯤ ꯌꯥꯝ ꯐꯪꯂꯝꯒꯅꯤꯅ ꯃꯤꯗꯤ
ꯅꯠꯇꯦ ꯅꯠꯇꯦ ꯐꯖꯅ ꯇꯧꯗꯦ
ꯐꯖꯅ ꯇꯧꯗꯕꯅꯦ
ꯇꯧꯗꯦ
ꯑꯩ ꯍꯞꯇꯥ ꯑꯃꯐꯥꯎ ꯐꯥꯔꯝꯈꯤꯔꯣꯏ
ꯍꯩꯇꯦꯗ ꯍꯩꯇꯦꯕ
ꯂꯣꯏꯕꯕꯨꯗꯤ ꯂꯣꯏꯒꯗꯧꯔꯤ ꯑꯩꯅ ꯇꯟꯕꯒꯤꯀꯣ ꯑ ꯇꯟꯗ꯭ꯔꯗꯤ ꯂꯣꯏꯈ꯭ꯔꯅꯤ ꯑꯩꯅ ꯇꯟꯕꯒꯤꯅꯤ
ꯍꯣꯏ
ꯁꯨꯃꯥꯏꯅ ꯁꯥꯟꯅꯒꯗꯧꯕꯗꯣ ꯋꯥ ꯉꯥꯡꯕ ꯍꯩꯇꯕꯅꯤꯅ ꯑꯩꯈꯣꯏꯗꯤ
ꯀꯩ ꯍꯥꯏꯕ
ꯑꯩꯈꯣꯏꯗꯤ ꯋꯥ ꯉꯥꯡꯕ ꯍꯩꯇꯕꯅꯤꯅ ꯇꯟꯕ
ꯍꯩꯇꯦ ꯑꯩꯁꯨ ꯍꯩꯇꯦ ꯆꯞ ꯃꯥꯟꯅꯩꯌꯦ
ꯎꯝ
ꯅꯨꯄꯥ ꯃꯣꯏꯗꯤ ꯌꯥꯝ ꯍꯩꯕꯅꯦ
ꯎꯝ ꯑꯦꯁ ꯃꯣꯏꯗꯤ ꯃꯆꯤꯟ ꯌꯥꯝ ꯀꯟꯕꯅꯦ
ꯃꯥꯅꯦ
ꯃꯣꯏꯗꯤ ꯌꯥꯝ ꯐꯪꯉꯝꯒꯅꯤ ꯃꯆꯤꯟ ꯀꯟꯕꯅꯤꯅ ꯃꯣꯏ ꯌꯥꯝ ꯐꯪꯂꯝꯒꯅꯦꯕ ꯃꯆꯤꯟ ꯀꯟꯕꯅꯤꯅ
ꯇꯔꯥ ꯍꯦꯟꯕꯁꯨ ꯌꯥꯎꯋꯦ ꯃꯉꯥ ꯍꯦꯟꯕꯁꯨ ꯌꯥꯎꯋꯦ
ꯎꯝ ꯑꯩꯗꯤ ꯑꯃꯈꯛꯇ ꯑꯃ ꯑꯃꯒ ꯆꯥꯝꯃ ꯈꯛꯇ ꯆꯪ
ꯅꯪ ꯅꯪꯒꯤꯔꯣ
ꯎꯝ
ꯑꯩ ꯌꯥꯝꯃꯦ ꯑꯗꯨꯗꯤ
ꯆꯪꯒꯅꯤ ꯍꯥꯏꯌꯦ ꯑꯗꯨꯁꯨ ꯆꯪꯗ꯭ꯔꯤꯌꯦ ꯆꯪꯒꯅꯤ ꯍꯥꯏꯕꯅꯦ
ꯑꯩꯁꯨ ꯑꯁꯤ ꯉꯁꯤ ꯑꯍꯥꯟꯕꯅꯦꯕ
ꯅꯪꯒꯤꯗꯣ ꯉꯁꯤꯒꯤꯗꯣ ꯆꯦꯛ ꯑꯥ ꯇꯧꯑꯣꯕ
ꯑꯍꯨꯝ ꯍꯥꯏꯌꯦ
ꯐꯩꯅꯥ
ꯅꯪꯅ ꯀꯩꯅꯣ ꯍꯦꯜꯂꯦ ꯑꯍꯨꯝ ꯈꯛꯇꯅꯦꯕ
ꯍꯥꯥ
ꯑꯍꯨꯝꯅꯦ ꯑꯍꯨꯝ ꯑꯍꯨꯝꯍꯥꯘꯗꯤ ꯀꯩꯅꯣ ꯆꯥꯍꯨꯝ ꯍꯥꯏꯕꯅꯦ
ꯆꯥ
ꯎꯝ
ꯆꯥ ꯍꯥꯏꯗꯤ
ꯅꯪ ꯆꯥꯃꯉꯥ ꯍꯥꯏꯕ ꯅꯠꯇ꯭ꯔꯣ
ꯅꯠꯇꯦ
ꯀꯩ ꯍꯥꯏꯕ
ꯑꯃ ꯈꯛꯇꯅꯦꯕ
ꯋꯥꯎ
ꯑꯃꯗꯨꯕꯨ ꯅꯪꯅ ꯑꯍꯨꯝ ꯅꯪꯗꯤ ꯑꯍꯨꯝꯅꯦꯗꯅ
ꯑꯍꯨꯝ ꯂꯤꯁꯤꯡ ꯅꯠꯇꯦ ꯑꯩꯒꯤꯁꯦ
ꯑꯣ ꯀꯔꯤꯒꯤꯔꯥ ꯅꯪꯅ ꯊꯥ ꯑꯃ ꯇꯧꯕꯤꯔꯒ ꯑꯩꯗꯤ ꯍꯞꯇꯥ ꯑꯃꯐꯥꯎ ꯐꯗ꯭ꯔꯦꯌꯦ
ꯑꯗꯨ ꯑꯥ ꯑꯥ ꯑꯁꯤꯅꯦ ꯑꯁꯤꯁꯦ ꯀꯩꯅꯣꯅꯦ ꯑꯍꯥꯟꯕ ꯑꯩꯅ ꯄꯥꯏꯕꯗꯣ
ꯎꯝ
ꯁꯤ ꯅꯠꯇꯦꯕ ꯑꯍꯥꯟꯕꯗꯣ ꯄꯨꯂꯞꯗ ꯑꯅꯤꯈꯛꯇꯅꯦ
ꯑꯣ ꯑꯣ
ꯄꯨꯜꯂꯞꯗ ꯑꯅꯤꯈꯛꯇꯅꯦ ꯏꯁ ꯊꯥ ꯑꯃ ꯄꯥꯏꯔꯒ ꯑꯅꯤ ꯂꯣꯏꯔꯦ ꯃꯤꯗꯤ ꯀꯩꯅꯣꯗ ꯑꯥ ꯑꯃꯃꯝ ꯆꯪꯕꯗ ꯑꯅꯤ ꯑꯍꯨꯝ ꯃꯔꯤ ꯇꯧꯕꯅꯦ ꯑꯩꯒꯤ ꯊꯥ ꯑꯃꯒꯤꯅꯦꯕ ꯑꯅꯤ ꯍꯥꯏꯕꯁꯦ
ꯎꯝ ꯑꯩꯗꯤ ꯀꯩꯅꯣ ꯇꯧꯕꯒꯤ ꯅꯦꯠ ꯅꯨꯡꯉꯥꯏꯇꯕꯒꯤꯀꯣ
ꯑꯩꯈꯣꯏꯁꯨꯅꯦ ꯋꯥꯏ ꯐꯥꯏ ꯍꯥꯏꯔꯁꯨ ꯅꯨꯡꯉꯥꯏꯇꯕ ꯀꯔꯤꯒꯤꯅꯣ ꯈꯪꯗꯦ
ꯌꯥꯝꯅꯗꯤ ꯅꯨꯡꯉꯥꯏꯇꯕ ꯅꯠꯇꯦ ꯑꯗꯨꯕꯨ ꯃꯔꯛ ꯃꯔꯛꯇ ꯑꯗꯨꯝ ꯇꯧꯔꯛꯄꯒꯤ ꯃꯊꯟꯗ ꯑꯗꯨꯝ ꯃꯣꯠꯈ꯭ꯈꯤꯕꯗꯣ ꯑꯗꯣ ꯍꯥꯏꯕ ꯅꯨꯡꯉꯥꯏꯇꯦ ꯍꯧꯖꯤꯛ ꯍꯣꯔꯦꯟ ꯑꯃꯨꯛ ꯉꯥꯡꯅꯔꯁꯦ ꯁꯤꯒꯤ ꯃꯔꯝꯁꯦ
ꯎꯝ
ꯍ ꯅꯪ ꯁꯛꯀꯜꯂꯦ ꯉꯁꯤꯗꯤ ꯗꯨꯀꯥꯟ ꯊꯣꯛꯅꯤꯡꯉꯥꯏꯁꯨ ꯇꯜꯂꯦꯅ ꯍꯤꯞꯄꯒ ꯂꯩꯑꯦ
ꯎꯝ ꯅꯨꯡꯁꯤꯠꯁꯨ ꯐꯖꯅ ꯂꯥꯛꯑꯦ ꯉꯥꯁꯤꯗꯤ
ꯎꯝ ꯎꯝ
ꯅꯠꯇ꯭ꯔ
ꯎꯝ ꯃꯥꯅꯦ ꯆꯪ ꯆꯪ ꯊꯣꯡꯕ ꯇꯜꯂꯦ ꯑꯩꯁꯨ ꯊꯣꯡꯕꯤꯌꯣ
ꯆꯞꯄꯣꯠ ꯂꯩꯔꯒ ꯆꯥꯔꯣ ꯑꯗꯨꯗꯤ
ꯆꯄꯣꯠꯁꯨ ꯆꯥꯅꯤꯡꯗꯦ ꯑꯩꯁꯦ ꯇ꯭ꯔꯤꯛ ꯀꯟꯃꯟꯗꯅ ꯌꯥꯗ꯭ꯔꯦ
ꯎꯝ ꯆꯥ ꯊꯛꯑꯣ ꯅꯠꯇ꯭ꯔꯒ ꯅꯨꯗꯜꯁꯀꯨꯝꯕ ꯆꯥꯔꯣ
ꯅꯨꯗꯜ ꯆꯥꯔꯁꯨ ꯑꯃꯨꯛ ꯍꯦꯜꯂꯛꯀꯅꯤꯍꯦ ꯀꯦꯁꯇ꯭ꯔꯤꯛꯇꯣ
ꯑꯩꯈꯣꯏꯁꯨ ꯂꯩꯕꯅꯦ
ꯌꯥꯗꯦ
ꯏꯁꯇ꯭ꯔꯤꯛ ꯀꯟꯕꯁꯦ ꯑꯁ ꯑꯩꯈꯣꯏꯅ ꯆꯥꯅꯤꯡ ꯆꯥꯅꯤꯡ ꯆꯥ ꯌꯥꯗꯕꯗꯤ ꯌꯥꯝ ꯇꯜꯂꯛꯈ꯭ꯔꯦ
ꯌꯥꯗ꯭ꯔꯁꯨ
ꯌꯥꯗ꯭ꯔꯁꯨ ꯑꯗꯨꯝ ꯆꯥꯔꯒ ꯂꯥꯛꯄꯗꯣ
ꯎꯝ
ꯍꯧꯖꯤꯛꯇꯤ ꯍꯦꯟꯖꯜꯂꯛꯑꯕꯅꯤꯅ
ꯍꯣꯏ
ꯌꯥꯗ꯭ꯔꯦ ꯅꯪ ꯁꯨ ꯑꯅꯥꯝ ꯌꯥꯝ ꯀꯜꯂꯨꯅꯨꯀꯣ ꯑꯩꯒꯝ ꯇꯧꯒꯅꯤ
ꯆꯥꯛ ꯑꯈꯣꯏꯁꯨ ꯆꯞ ꯃꯥꯟꯅꯩꯌꯦ ꯆꯥꯛꯇꯣ ꯊꯦꯡ ꯊꯦꯡꯅ ꯀꯩꯅꯣ ꯆꯥꯕꯅꯦꯕ ꯅꯨꯡꯗꯥꯡꯗꯁꯨ ꯑꯌꯨꯛꯇꯁꯨ
ꯎꯝ
ꯅꯨꯡꯗꯥꯡꯗ ꯄꯨꯡ ꯕꯔꯣ ꯑꯗꯨꯋꯥꯏꯗ ꯆꯥꯕꯅꯦꯕ
ꯎꯝ
ꯑꯗꯨꯒ ꯄꯨꯡ ꯑꯅꯤ ꯑꯗꯨꯋꯥꯏꯗ ꯇꯨꯝꯃꯅꯤ
ꯎꯝ
ꯑꯩꯈꯣꯏ ꯑꯩꯈꯣꯏꯒꯤ ꯃꯇꯝꯖꯦ ꯇꯣꯉꯥꯜꯂꯦꯕ
ꯎꯝ
ꯎ
ꯍꯨꯝ ꯅꯨꯡꯁꯥ ꯀꯟꯕꯅꯤꯅ ꯁꯥꯌꯦ
ꯐꯣꯛꯇꯦ
ꯃꯤ ꯀꯅꯥ ꯀꯅꯥ ꯂꯩꯒꯦ ꯃꯤ ꯀꯌꯥꯝ ꯂꯩꯒꯦ ꯅꯣꯏꯗ
ꯏꯃꯟꯕꯤ ꯑꯅꯤꯒ
ꯎꯝ
ꯏꯃꯥ ꯍꯣꯏꯗꯤ ꯌꯨꯝꯗ ꯂꯩꯔꯝꯅꯤꯀꯣ
ꯍꯣꯏꯑꫭꯏꯌꯦ ꯅꯪꯗꯤ
ꯑꯩꯗꯤ ꯑꯩꯁꯨ ꯏꯊꯟꯇ ꯂꯩꯑꯦ ꯍꯧꯖꯤꯛ ꯏꯆꯦ ꯍꯣꯏ ꯁ꯭ꯀꯨꯜ ꯂꯣꯏꯅ ꯆꯠꯈꯤꯌꯦ ꯏꯆꯦ ꯏꯆꯦꯁ ꯇꯧꯗꫭ ꯑꯣꯖꯥ ꯇꯧꯕꯒꯤꯀꯣ
ꯑꯣ ꯑꯆꯥ ꯆꯥ ꯍꯜꯂꯣ ꯍꯜꯂꯣ
ꯑꯩ ꯂꯥꯛꯀꯅꯦꯅ ꯍꯥꯏꯕꯤꯗꯕꯒꯤ ꯆꯥꯛ ꯌꯦꯟꯁꯥꯡ ꯊ ꯊꯣꯡꯕꯤꯔꯝꯗꯕ ꯑꯩꯉꯣꯟ ꯏꯊꯟꯇ ꯊꯣꯡꯒ ꯆꯥꯎ ꯍꯥꯏꯌꯦ
ꯅꯪ ꯉꯁꯤ ꯑꯣ ꯌꯨꯝꯗꯒꯤ ꯂꯥꯛꯄ꯭ꯔ ꯈꯨꯟꯗꯒꯤ
ꯎꯝ
ꯑꯣ ꯑꯆ ꯆ
ꯑꯩꯅ ꯍꯥꯏꯕꯤꯗꯅ ꯗꯥꯏꯔꯦꯛ ꯍꯦꯛ ꯊꯣꯛꯄꯒꯤ ꯅꯥꯊꯟꯇ ꯆꯥ ꯂꯩꯌꯣ ꯅꯪꯅ ꯍꯥꯏꯕꯤꯗꯕꯒꯤꯅꯤ ꯍꯥꯏꯌꯦ
ꯍꯣꯏ ꯃꯥꯅꯦ ꯆꯨꯝꯃꯦ ꯁꯔꯄ꯭ꯔꯥꯏꯖ ꯇꯧꯕ
ꯑꯩꯅ ꯆꯥꯗ꯭ꯔꯁꯨ ꯌꯥꯏ ꯍꯥꯏꯕ
ꯁꯨꯔ ꯍꯥꯍꯥ ꯎꯝ ꯑꯗꯨꯒ ꯂꯝꯕꯤꯗꯣ ꯂꯥꯛꯄ ꯅꯨꯡꯉꯥꯏꯕ꯭ꯔꯅꯦ
ꯂꯝꯕꯤꯗꯤ ꯑꯗꯨꯝ ꯅꯨꯡꯉꯥꯏ ꯑꯩꯈꯣꯏꯒꯤꯗꯤ
ꯅꯠꯇꯦ ꯐ꯭ꯔꯤ ꯑꯣꯏꯔꯒ ꯂꯥꯛꯄ꯭ꯔꯣ ꯍꯥꯏꯕ
ꯑꯥ ꯀꯩꯅꯣ ꯅꯣꯗꯤꯔꯣ ꯍꯟꯗꯛ